ꯉꯁꯥꯏꯗ ꯂꯦꯞ ꯐꯈ꯭ꯔꯦꯅꯦ ꯀꯣꯜꯗ ꯀꯠ ꯑꯐ ꯍꯥꯏꯕ
ꯑꯩꯅ ꯋꯥ ꯐꯖꯕ ꯍꯥꯏꯔꯒ ꯇꯥꯕ꯭ꯔꯣ ꯇꯥꯕ꯭ꯔꯣ ꯑꯗꯨꯒ ꯌꯦꯡꯕ ꯃꯇꯝꯗ
ꯀꯩ ꯋꯥꯅ ꯐꯖꯕ ꯍꯥꯏꯗꯨꯕ
ꯍꯥꯏꯕꯗꯤ ꯑꯣꯛꯁꯥꯈꯩꯀꯣ ꯑꯩꯈꯣꯏꯒꯤ ꯀꯔꯤ ꯍꯥꯏꯁꯤꯔꯦ ꯑꯩ ꯂꯥꯏꯕ ꯃꯐꯝꯗ ꯃꯈꯣꯏ ꯑꯣꯛꯁꯥ ꯁꯦꯝꯃꯁꯦ ꯊꯣꯡ ꯑꯁꯦ ꯌꯥꯝ ꯍꯥꯎ ꯀꯔꯤ ꯍꯥꯏꯁꯤꯔ ꯑꯩꯈꯣꯏꯒꯤ ꯃꯊꯦꯜꯅ ꯌꯥꯝꯕꯒꯀꯣ ꯌꯥꯝ ꯍꯥꯎꯅ ꯊꯣꯡꯉꯤ ꯑꯗꯨꯒ ꯆꯥꯕ ꯌꯥꯝ ꯍꯥꯎꯕꯅꯤ ꯑꯗꯨꯣ ꯑꯩ ꯋꯥꯔꯤ ꯍꯥꯏꯕ ꯑꯗꯨ ꯅꯪꯒꯤ ꯈꯣꯟꯁꯦ ꯍꯧꯖꯤꯛ ꯇꯥꯗꯕꯀꯣ ꯑ ꯍꯜꯂꯧ ꯍꯜꯂꯧ ꯍꯥꯏꯔꯦꯒ ꯑꯩ ꯌꯦꯡꯕ ꯃꯇꯝꯗꯁꯠ ꯈꯔ ꯃꯥꯜꯂꯤꯅꯤ
ꯃꯇꯝꯅ ꯌꯎꯈ꯭ꯔꯕꯒꯤꯅꯦ
ꯍꯣꯏ ꯑꯣ ꯄꯥꯏ ꯂꯩꯗꯤ
ꯄꯥꯏ ꯂꯩꯇ
ꯍꯣꯏ
ꯋꯥꯔꯤꯁꯦ ꯃꯀꯛ ꯀꯛꯑꯒ ꯋꯥꯔꯤ ꯁꯥꯟꯅꯕ ꯇꯥꯔꯦ
ꯍꯣꯏ ꯏꯄꯤꯁꯣꯠ ꯃꯥꯜꯂꯦꯗ ꯃꯁꯤꯁꯦ ꯀꯣꯔꯤꯌꯟ ꯗ꯭ꯔꯃꯥꯒꯤ ꯃꯜꯂꯤꯗ ꯀꯣ
ꯃꯥꯅꯦ ꯃꯥꯅꯦ
ꯗ꯭ꯔꯃꯥꯁꯨ ꯌꯦꯡꯉꯒ ꯌꯦꯡꯉꯒ ꯑꯃꯨꯛꯀ ꯌꯥꯝ ꯅꯨꯡꯉꯥꯏꯕ ꯑꯃꯨꯛꯀ ꯊꯣꯛꯂꯛꯑꯗꯤ ꯁꯔꯤ ꯑꯃ ꯂꯣꯏꯒꯅꯤ
ꯃꯥꯅꯦ ꯃꯥꯅꯦ ꯗ꯭ꯔ ꯑꯃꯥꯒꯨꯝꯁꯦ ꯉꯍꯥꯟ ꯗꯤ ꯌꯥꯝ ꯌꯦꯡꯉꯝꯃꯦꯕ ꯍꯟꯗꯛꯇꯤꯁꯨ ꯌꯦꯡꯉꯦ ꯌꯦꯡꯗ꯭ꯔꯦ
ꯀꯔꯤꯌꯦ
ꯑꯗꯩ ꯃꯇꯝꯒꯨꯝꯕꯁꯨ ꯂꯩꯇꯕꯀꯣ ꯁꯪꯗꯕ ꯍꯥꯏꯇꯥꯔꯦ ꯑꯗꯨꯒ ꯑꯗꯨꯒꯨꯝꯕ ꯌꯦꯡꯕꯁꯨ ꯑꯦꯗꯤꯛ ꯁꯨꯑꯦꯕ
ꯑꯗꯨꯅꯦ ꯑꯗꯨꯅꯦ
ꯑꯗꯨꯒꯤ ꯑꯦꯚꯣꯏꯠ ꯇꯧꯕꯗꯣ ꯑꯦꯚꯣꯏꯠ ꯇꯧꯅꯤꯡꯉꯥꯏ ꯍꯣꯠꯅꯩꯌꯦ ꯑꯦꯚꯣꯏꯠ ꯇꯧꯋꯦ ꯆꯍꯤ ꯑꯃ ꯍꯦꯜꯂ ꯌꯦꯡꯈꯤꯕ ꯋꯥꯟ ꯑꯦꯟ ꯍꯥꯐ ꯌꯔꯁ ꯁꯨꯔꯦ
ꯑ ꯃꯗꯨꯁꯤꯡꯗꯤ ꯑꯉꯥꯡꯁꯤꯡꯒꯤꯅꯤꯗ
ꯑꯁ ꯅꯈꯣꯏꯁꯨ ꯑꯉꯥꯡ ꯑꯣꯏꯔꯤ ꯀꯩꯅꯣ
ꯑꯗꯨꯕꯨ ꯑꯉꯥꯡ ꯍꯥꯏꯕꯗꯤ ꯂꯦꯚꯦꯜ ꯍꯥꯏꯗꯨꯅ ꯑꯩꯈꯣꯏꯁꯨ ꯑꯉꯥꯡꯅꯤ ꯑꯗꯨꯕꯨ ꯈ꯭ꯋꯥꯏꯗꯒꯤ ꯍꯦꯟꯅ ꯑꯉꯥꯡ ꯑꯣꯏꯕ ꯃꯤꯁꯤꯡꯒꯤꯅꯦꯕ
ꯍꯣꯏ ꯍꯣꯏ ꯑꯗꯨꯕꯨꯗꯤ
ꯑꯗ ꯑꯣꯏ
ꯑꯩꯗꯤ ꯏꯇꯣꯝꯇ ꯑꯩ ꯑꯍꯟ ꯑꯣꯏꯔꯦꯅ ꯁ ꯈꯪꯖꯤ
ꯑꯗꯨꯅꯤ ꯑꯗꯨꯒꯨꯝꯕ ꯃꯤꯁꯤꯡꯗꯤ ꯅꯍꯥ ꯌꯥꯝ ꯑꯣꯏꯒꯅꯤ ꯍꯥꯏꯕꯗꯤ ꯑ ꯃꯤꯁꯤꯡꯅꯁꯨ ꯍꯥꯏꯌꯦ ꯑꯩꯈꯣꯏ ꯏꯁꯥꯅ ꯍꯥꯏꯗꯤ ꯍꯥꯥ
ꯅꯍꯥꯕꯨꯗꯤ ꯑꯣꯏꯗꯕ
ꯑ ꯅꯪꯅ ꯌꯨꯝ ꯄꯥꯔꯕ꯭ꯔꯣ ꯑꯗꯨꯗꯤ
ꯄꯟꯌꯦ
ꯗꯦ ꯀꯔꯤꯒꯤ ꯑꯗꯨꯗꯤ ꯅꯍꯥ ꯑꯣꯏꯗ꯭ꯔꯤ ꯍꯥꯏꯕꯗꯤ
ꯑꯩꯗꯤ ꯆꯍꯤꯗꯤ ꯑꯥ ꯌꯎꯈ꯭ꯔꯦꯗꯅ ꯑꯗꯨꯒꯤ
ꯍꯣꯏ ꯑꯗꯨꯗ ꯅꯍꯥ ꯍꯥꯏꯕ ꯌꯥꯏꯅ ꯀꯩꯁꯨ ꯀꯥꯏꯗꯦ
ꯑꯁ ꯑꯁ ꯑꯁ ꯌꯥꯗꯦ
ꯅꯍꯥꯟ ꯍꯥꯏꯕꯁꯨ ꯌꯥꯏ ꯑꯗꯨ
ꯍꯣꯏ ꯑꯗꯨ ꯑꯗꯨꯕꯨ ꯗꯤ ꯁꯨꯝꯃꯦꯕꯀꯣ ꯑꯗꯨ ꯑꯣꯏꯔꯁꯨ ꯑꯩꯈꯣꯏꯅ ꯈꯜꯂꯤꯕꯗꯤ ꯍꯥꯏꯗꯤ
ꯍꯣꯏ
ꯑꯩꯈꯣꯏꯁꯨ ꯑꯉꯥꯡ ꯑꯣꯏꯔꯒ ꯑꯗꯨꯝ ꯂꯩꯅꯤꯡꯉꯦꯕ ꯑꯍꯟ ꯑꯣꯏꯅꯤꯡꯗꯦꯕ ꯌꯨꯝ ꯄꯥꯜꯂꯒ ꯑꯗꯨꯝ ꯑꯣꯏꯅꯤꯡꯗꯦꯕ ꯏꯃꯥ ꯏꯄꯥꯅ ꯌꯥꯝ ꯋꯥꯅ ꯌꯣꯛꯆꯔꯒ ꯌꯨꯝ ꯄꯥꯜꯂꯒ ꯏꯃꯥ ꯏꯄꯥꯗ ꯃꯅꯥꯛꯇ ꯂꯩꯕ ꯐꯪꯗꯕꯒꯨꯝꯕꯗ
ꯍꯣꯏ ꯆꯨꯝꯃꯦ ꯑꯗꯨꯅꯤ ꯑꯗꯨꯅꯤ ꯑꯗꯨꯗꯒꯤ ꯑꯗꯨꯗꯒꯤ ꯍꯦꯟꯅ ꯅꯨꯡꯁꯤ ꯅꯨꯡꯁꯤꯖꯕ ꯍꯥꯏꯕ ꯇꯥꯔꯦ ꯑꯩꯈꯣꯏ ꯏꯃꯥ ꯏꯄꯥꯁꯤꯡꯒꯤꯀꯣ ꯃꯈꯣꯏꯅ ꯑꯉꯥꯡꯗꯒꯤ ꯍꯧꯅ ꯑꯩꯈꯣꯏꯕꯨ ꯀꯔꯤ ꯀꯔꯤ ꯄꯩꯁꯥ ꯐꯥꯎ ꯌꯥꯝꯅ ꯄꯤꯕꯤꯔꯦ ꯑꯗꯨꯒ ꯑꯩꯈꯣꯏꯅ ꯆꯥꯅꯤꯡꯕ ꯊꯛꯅꯤꯡꯕ ꯁꯨꯃꯥꯏ ꯄꯤꯔꯤ ꯑꯗꯨ ꯑ ꯃꯈꯣꯏꯒꯤ ꯌꯨꯝꯒ ꯊꯥꯗꯣꯛꯇꯨꯅ ꯌꯨꯝ ꯑꯃꯗ ꯆꯠꯂꯒ ꯁꯨꯃꯥꯏꯅ ꯇꯧꯕꯁꯤ ꯑꯩꯈꯣꯏꯒꯗꯤꯁꯨ ꯑꯩꯈ꯭ꯣꯏꯒꯗꯤ ꯁꯨꯃꯥꯏꯅ ꯇꯧꯗꯦ ꯑꯗꯨꯕꯨ ꯅꯨꯄꯤꯁꯤꯡꯒꯤꯀꯣ
ꯑꯁ ꯌꯥꯝ ꯋꯥꯕꯅꯦꯍꯦꯛ ꯈꯜꯂꯨꯔꯒꯒ ꯅꯣꯏ ꯅꯨꯄꯥꯁꯤꯡꯁꯦ ꯀꯩꯇ ꯈꯜꯂꯝꯃꯣ
ꯑꯦ ꯑꯩꯈꯣꯏꯁꯨꯦ ꯈꯜꯂꯤꯗ ꯍꯥꯏꯕꯗꯤ
ꯍꯧꯖꯤꯛꯇꯨ ꯍꯧꯖꯤꯛꯇꯤ ꯑꯩꯈꯣꯏꯁꯤ ꯑꯉꯥꯡ ꯑꯣꯏꯔꯤ ꯑꯗꯨꯕꯨ ꯑꯩꯈꯣꯏꯅ ꯌꯨꯝ ꯄꯥꯟ ꯑꯗꯨꯒ ꯑꯉꯥꯡꯒꯨꯝꯕ ꯂꯩꯔꯗꯤ ꯑꯩꯈꯣꯏꯒꯤ ꯅꯨꯄꯤꯁꯤꯡꯒ ꯑꯉꯥꯡꯁꯤꯡꯒ ꯑꯩꯈꯣꯏꯒꯤ ꯀꯔꯤꯍꯁꯤꯔꯥ ꯁꯨꯃꯥꯏꯅ ꯊꯣꯛꯂꯛꯀꯅꯦꯕꯀꯣ
ꯊꯣꯛꯇꯣꯏꯅꯦ ꯊꯣꯛꯇꯣꯏꯅꯦ
ꯑꯉꯥꯡꯁꯤꯡꯒꯤ ꯀꯔꯝꯍꯥꯏ ꯄꯤꯒꯗ꯭ꯔꯥ ꯅꯨꯄꯤꯁꯤꯡ ꯀꯔꯝꯍꯥꯏꯅ ꯄꯤꯒꯗ꯭ꯔꯥ ꯑꯗꯨꯒ ꯏꯃꯥ ꯏꯄꯥꯁꯤꯡꯁꯨ ꯀꯔꯤꯒꯤ ꯄꯤꯒꯗ꯭ꯔꯥ ꯍꯥꯏ ꯍꯥꯏꯅ ꯋꯥꯈꯜꯁ ꯊꯣꯛꯂꯛꯀꯅꯤꯕ
ꯎ ꯑꯗꯣꯝꯕꯤ ꯆꯍꯤ ꯀꯌꯥ ꯁꯨꯔꯒꯦ
ꯑꯔꯣ
ꯎꯝ
ꯇ ꯅꯅꯤꯐꯥꯏꯐ
ꯑ
ꯅꯪꯗꯦ
ꯇꯞ ꯃꯅꯦꯌꯦ
ꯑꯗꯨꯒ ꯑꯍꯟ ꯍꯥꯏꯕꯒꯣ ꯅꯪ
ꯍꯥꯏꯗꯤ ꯇ꯭ꯋꯦꯟꯇꯤ ꯐꯥꯏꯚ ꯍꯥꯏꯕꯁꯦ ꯌꯥꯝꯅ ꯌꯥꯝꯈ꯭ꯔꯕꯅꯦꯕ
ꯌꯥꯝꯗꯤꯗ
ꯌꯥꯝꯅ ꯌꯥꯝꯈ꯭ꯔꯕꯅꯦ ꯇ꯭ꯋꯦꯟꯇꯤ ꯐꯥꯏꯚ ꯇ꯭ꯋꯦꯟꯇꯤ ꯋꯥꯟ ꯇ꯭ꯋꯦꯟꯇꯤ ꯇꯨ ꯑꯗꯨꯒꯨꯝꯕꯗ ꯑꯩꯈꯣꯏ ꯊꯕꯛ ꯇꯧꯔꯒ ꯅꯠꯇ꯭ꯔꯒ ꯀꯩ ꯀꯩꯅꯣ ꯍꯣꯠꯅꯔꯒ ꯏꯃꯥ ꯏꯄꯥꯒꯤ ꯃꯇꯦꯡ ꯈꯔ ꯄꯥꯡꯕ ꯌꯥꯈ꯭ꯔꯕꯅꯦ ꯑꯗꯣ ꯑꯩꯈꯣꯏꯗ ꯌꯥꯝ ꯄꯪꯕ ꯍꯥꯏꯇꯥꯔꯦ ꯑꯩꯈꯣꯏ ꯖꯥꯠ ꯃꯌꯥꯝꯁꯦꯀꯣ ꯌꯥꯝ ꯄꯪꯕ ꯑ ꯑꯣꯏꯣꯏꯔꯦ ꯑꯉꯥꯡ ꯃꯥꯠꯇ꯭ꯔꯦ ꯇ꯭ꯋꯦꯟꯇꯤ ꯐꯥꯏꯚ ꯌꯧꯔꯒ ꯏꯃꯥ ꯏꯄꯥ ꯗꯃꯛꯇ ꯀꯦꯝꯁꯨ ꯇꯧꯕ ꯉꯝꯗꯕ ꯏꯁꯥꯒꯤꯗꯃꯛꯇꯁꯨ ꯀꯦꯝ ꯇꯧꯕ ꯉꯝꯗꯕ ꯉꯗꯗꯤꯤꯍꯦ
ꯑꯗꯨꯁꯨ ꯆꯨꯝꯃꯦ ꯍꯣꯏ ꯑꯗꯨꯒꯤ ꯃꯔꯝꯗꯤ ꯌꯥꯝ ꯆꯨꯝꯃꯦ ꯑꯗꯨꯕꯨ ꯃꯤ ꯑꯇꯣꯞꯄꯁꯤꯡꯅ ꯍꯥꯏꯕꯗꯤ ꯑꯩꯈꯣꯏ ꯏꯁꯥꯅ ꯑꯩ ꯑꯍꯟ ꯑꯣꯏꯔꯦ ꯍꯥꯏ ꯍꯥꯏꯔ ꯈꯜꯂꯗꯤ ꯑꯍꯟꯁꯦ ꯑꯍꯟꯒꯤ ꯇꯥꯏꯞꯇ ꯆꯠꯂꯦ ꯍꯥꯏ ꯃꯤ ꯀꯅꯥ ꯀꯅꯥꯒ ꯁꯥꯏꯀꯣꯂꯣꯖꯤ ꯇꯝꯕ ꯃꯤꯁꯤꯡꯅ ꯍꯥꯏꯌꯦꯀꯣ
ꯇꯥꯕꯤꯌꯟ
ꯑꯩꯁꯨ ꯃꯗꯨꯀꯨꯝꯕ ꯋꯥꯔꯤꯁꯨ ꯑꯩꯁꯨ ꯇꯥꯕ ꯃꯇꯝꯗ ꯍꯣꯏ ꯑꯗꯨꯗ ꯆꯨꯝꯃꯤ ꯍꯥꯏꯅ ꯈꯜꯂꯤꯕꯅꯦꯕ ꯍꯥꯏꯕꯗꯤ ꯆꯨꯝꯃꯦ ꯍꯥꯏ ꯆꯨꯝꯃꯦ ꯅꯪꯁꯨ ꯌꯨꯇ꯭ꯌꯨꯕꯀꯨꯝꯕꯗ ꯂꯥꯛꯒꯅꯤ
ꯍꯣꯏ ꯑꯗꯨꯕꯨꯗꯤ ꯁꯨꯝꯃꯦꯕꯀꯣ ꯑꯗꯨꯒ ꯏꯁꯥ ꯍꯥꯏꯗꯤ ꯑꯁ ꯑꯩꯁꯦ ꯑ ꯑꯣꯜꯔꯦꯗꯤ ꯇ꯭ꯋꯦꯟꯇꯤ ꯐꯥꯏꯚ ꯌꯔꯁ ꯍꯥꯏꯔꯒ ꯑꯩ ꯇ꯭ꯋꯦꯟꯇꯤ ꯐꯥꯏꯚ ꯁꯨꯈ꯭ꯔꯦ ꯍꯧꯖꯤꯛ ꯐꯥꯎꯕ ꯊꯕꯛ ꯇꯧꯕ ꯉꯝꯗꯕ ꯏꯇꯣꯝꯇ ꯃꯦꯗꯤꯇꯦꯠ ꯇꯧꯔꯒ ꯑꯦ ꯀꯩ ꯇꯧꯔꯒ ꯐꯒꯅꯤ ꯀꯩ ꯇꯧꯔꯒ ꯑꯩꯒꯤ ꯐ꯭ꯌꯨꯆꯔꯒꯤ ꯐ꯭ꯌꯨꯆꯔꯒꯤꯗꯃꯛꯇ ꯈꯟꯕ ꯃꯇꯝꯅꯦꯕ ꯑꯩ ꯑꯉꯥꯡ ꯑꯣꯏꯔꯤꯌꯦ ꯍꯥꯏꯗꯅ ꯂꯩꯊꯣꯛ
ꯍꯣꯏ ꯍꯣꯏ ꯍꯣꯏ ꯑꯗꯨ ꯑꯗꯨꯗꯤ ꯍꯣꯏ ꯑꯗꯨꯒꯤ ꯃꯔꯝꯗꯤ ꯆꯨꯝꯃꯦ ꯍꯥꯏꯕꯗꯤ ꯍꯧꯖꯤꯛꯀꯥꯟꯁꯤ ꯑꯉꯥꯡ ꯍꯥꯏꯕꯗꯤ ꯑ ꯀꯨꯟꯒꯨꯝꯕ ꯑꯣꯏꯔꯗꯤ ꯊꯕꯛ ꯇꯧꯔꯒ ꯄꯩꯁꯥ ꯈꯔ ꯈꯔ ꯂꯩꯕ ꯃꯇꯝꯅꯤꯅ ꯍꯥꯏꯕꯗꯤ ꯃꯤ ꯁꯨꯃꯥꯏꯟ ꯇꯧꯔꯁꯨ ꯎꯔꯦ ꯑꯗꯨꯒ ꯑꯩꯈꯣꯏꯗꯤ ꯀꯨꯟꯊ꯭ꯔꯥ ꯅꯠꯇ꯭ꯔꯒꯅ ꯀꯨꯟ ꯃꯉꯥꯒꯨꯝꯕ ꯁꯨꯔꯦ ꯑꯗꯨꯒ ꯊꯕꯛ ꯇꯧꯗꯦ ꯄꯩꯁꯥ ꯄꯥꯏꯗꯦ ꯑꯗꯨ ꯍꯣꯏ ꯑꯗꯨ ꯑꯗꯨꯒꯤ ꯋꯥꯈꯜꯗꯤ ꯂꯥꯛꯏꯕ ꯍꯥꯏꯕꯗꯤ ꯑꯩꯈꯣꯏꯒꯤ ꯄꯨꯟꯁꯤ ꯍꯥꯏꯕ ꯇꯥꯔꯦ ꯑꯩꯈꯣꯏꯒꯤ ꯋꯥꯈꯜꯗꯗꯤ ꯁꯨꯃꯥꯏꯅ ꯊꯣꯛꯂꯛꯏꯕꯀꯣ
ꯍꯣꯏ ꯍꯣꯏ
ꯑꯗꯨꯗꯤ ꯑꯈꯣꯏꯅ ꯌꯨꯝꯗ ꯏꯃꯥ ꯏꯄꯥꯁꯤꯡꯒꯤ ꯁꯨꯃꯥꯏꯅ ꯈꯟꯂꯗꯤ ꯍꯣꯏ ꯆꯨꯝꯃꯦ ꯑꯗꯨꯕꯨ ꯃꯗꯨꯗꯣ ꯑꯩꯈꯣꯏꯒꯤ ꯑ ꯀꯣꯛꯇ ꯑꯃ ꯁꯥꯏꯠ ꯊꯝꯃꯁꯤꯕꯀꯣ ꯑꯃ ꯁꯥꯏꯗꯒꯤꯗꯤ ꯑꯩꯈꯣꯏ ꯑꯉꯥꯡꯅꯤ ꯑꯗꯨꯒ ꯑꯩꯈꯣꯏ ꯑꯉꯥꯡ ꯂꯩꯕ ꯃꯇꯝꯗ ꯌꯥꯝ ꯅꯨꯡꯉꯥꯏꯔꯒ ꯅꯨꯡꯉꯥꯏꯕ ꯍꯥꯏꯕꯗꯤ ꯁꯥꯊꯤꯅ ꯅꯨꯡꯉꯥꯏꯕꯒꯤ ꯅꯠꯇꯕ ꯀꯣ ꯑꯈꯣꯏ ꯅꯍꯥ ꯑꯣꯏꯔꯤꯉꯩ ꯑꯗꯨꯒ ꯅꯨꯄꯤ ꯊꯤꯗꯤꯉꯩ ꯌꯨꯝ ꯄꯥꯟꯗ꯭ꯔꯤꯉꯩꯗ ꯐꯖꯅ ꯅꯨꯡꯉꯥꯏꯔꯒ ꯂꯩꯥꯒꯗꯧꯕ ꯍꯥꯏꯕꯗꯤ ꯌꯨꯝ ꯄꯥꯜꯂꯒ ꯅꯨꯄꯤ ꯊꯤꯔꯗꯤ ꯑ ꯑꯈꯣꯏꯒꯤ ꯄꯨꯟꯁꯤꯖꯦ ꯑꯇꯣꯞꯄ ꯄꯨꯟꯁꯤꯗ ꯑꯃꯨꯛꯀ ꯈꯟꯕꯅꯦꯕꯀꯣ
ꯍꯣꯏ ꯍꯣꯏ ꯃꯥꯅꯤ ꯑꯗꯨꯕꯨꯗꯤ ꯆꯨꯝꯃꯦ
ꯍꯣꯏ ꯑꯗꯨꯒꯤ ꯀꯣꯛꯇ ꯑꯅꯤ ꯊꯝꯃꯁꯦꯕ ꯑꯃ ꯁꯥꯏꯗꯒꯤ ꯆꯍꯤ ꯑꯗꯨꯃ ꯁꯨꯔꯦ ꯑꯗꯨꯒ ꯑꯈꯣꯏꯁꯦ ꯊꯕꯛ ꯇꯧꯗꯦ ꯑꯗꯨꯒ ꯀꯔ ꯃꯥꯏ ꯇꯧꯕꯅꯦ ꯑꯗꯨ ꯀꯣꯛ ꯑꯃ ꯁꯥꯏꯗ ꯊꯝꯂꯁꯤ ꯑꯗꯨꯒ ꯑꯃ ꯁꯥꯏꯗꯗꯤ ꯑꯈꯣꯏ ꯍꯤꯡꯂꯤꯉꯩꯗ ꯊꯕꯛ ꯀꯔꯤ ꯀꯔꯤ ꯇꯧꯕ ꯅꯠꯇꯕꯅ ꯅꯨꯡꯉꯥꯏꯔꯒ ꯂꯩꯗꯕ ꯑꯗꯨꯒꯤ ꯋꯥꯈꯜꯁꯨ ꯊꯣꯛꯂꯛꯇꯗꯤ ꯑꯈꯣꯏꯁꯨ ꯅꯣꯡꯃ ꯈꯨꯗꯤꯡꯅ ꯑꯣ ꯑꯩ ꯀꯔꯤꯌꯥꯁꯤꯔꯥ ꯄꯩꯁꯥ ꯄꯥꯏꯗꯦ ꯑꯗꯨꯒ ꯊꯕꯛ ꯇꯧꯗꯦ ꯑꯗꯨꯒ ꯁꯨꯃꯥꯏꯅ ꯇꯧꯗꯦ ꯍꯥꯏꯕꯗꯤ
ꯍꯣꯏ ꯃꯔꯛ ꯃꯔꯛꯇꯤ ꯑꯩꯁꯨ ꯁꯨꯃꯥꯏꯅ ꯈꯜꯂꯤꯕ ꯍꯥꯏꯕꯅꯤ ꯈꯜꯂꯤꯕ ꯄꯣꯠꯇꯣ ꯁꯦꯡꯅ ꯍꯥꯏꯔꯗꯤ ꯑꯗꯣ
ꯅꯨꯃꯤꯠ ꯈꯨꯗꯤꯡꯃꯛꯁꯤ ꯑꯩꯈꯣꯏꯅ ꯁꯨꯃꯥꯏꯅ ꯇꯧꯗꯤ ꯑꯩꯈꯣꯏꯒꯤ ꯀꯔꯤ ꯍꯥꯏꯁꯤꯔꯥ ꯄꯨꯟꯁꯤꯗꯗꯤ ꯑꯣ ꯁꯨꯃꯥꯏꯟ ꯇꯧꯋꯦ ꯁꯨꯃꯥꯏꯟ ꯇꯧꯋꯦ ꯍꯥꯏꯕꯗꯤ ꯂꯩꯒꯅꯦꯕꯀꯣ ꯑꯗꯣ
ꯍꯦ ꯃꯥꯅꯤ
ꯑꯗꯨꯒꯤꯅꯤ ꯑꯩꯁꯨ ꯃꯔꯛ ꯃꯔꯛꯇ ꯈꯜꯂꯤꯕꯅꯦꯕ ꯀꯔꯤꯍꯥꯏꯔꯤ ꯍꯧꯖꯤꯛꯁꯨ ꯑꯩ ꯑꯩ ꯑꯩꯗꯤ ꯃꯥꯁꯇꯔꯒꯤ ꯂꯣꯏꯈ꯭ꯔꯦꯕꯀꯣ ꯑꯗꯣ ꯂꯥꯁ ꯃꯟꯗꯨꯝ ꯑꯩꯒꯤ ꯃꯥꯁꯇꯔ ꯑꯦꯛꯖꯥꯝ ꯊꯥꯕ ꯂꯣꯏꯈ꯭ꯔꯦꯕꯀꯣ ꯑꯗꯨ ꯊꯕꯛꯄꯨꯗꯤ ꯂꯩꯌꯦ ꯑꯗꯨꯕꯨ ꯑꯈꯣꯏꯒꯤ ꯁꯕꯖꯦꯛꯒꯤ ꯊꯕꯛ ꯀꯔꯤ ꯀꯔꯥ ꯔꯤꯂꯦꯇꯦꯠ ꯇꯧꯗꯕꯀꯣ ꯑꯗꯨꯒꯤꯁꯨ ꯂꯩꯑꯦ ꯑꯗꯨꯝ ꯑꯗꯨꯒꯤ ꯅꯤꯡꯁꯤꯡꯂꯛꯄꯅꯦ ꯍꯥꯏꯕꯗꯤ ꯄꯩꯁꯥ ꯄꯥꯏꯔꯒ ꯑꯗꯨꯒ ꯏꯃꯥ ꯏꯄꯥ ꯄꯩꯁꯥ ꯊꯥ ꯊꯥꯗ ꯁꯨꯃꯥꯏꯅ ꯄꯤꯒꯅꯤ ꯑꯗꯨꯒ ꯊꯥꯗ ꯑꯗꯨꯃꯛ ꯄꯤꯒꯅꯤ ꯁꯨꯃꯥꯏꯅ ꯄꯤꯒꯅꯤ ꯁꯨꯃꯥꯏꯅ ꯇꯧꯒꯅꯤ ꯍꯥꯏꯕ ꯑꯩꯈꯣꯏꯁꯨ ꯈꯜꯂꯤꯕꯀꯣ ꯗ ꯑꯗꯨꯃꯛꯇ ꯈꯜꯂꯗꯤ ꯑꯁ ꯌꯥꯔꯔꯣꯏꯍ
ꯃꯥꯅꯦ ꯃꯥꯅꯦ ꯑꯦꯗꯤ ꯃꯁꯇꯔ ꯇꯧꯗ ꯕꯤ ꯑꯦ ꯂꯣꯏꯔꯒ ꯑꯗꯨꯝ ꯇꯧꯈ꯭ꯔꯦ
ꯑꯩ ꯃꯁꯇꯔ ꯇꯧꯕꯤ ꯑꯣꯏ ꯆꯞ ꯃꯥꯟꯅꯏꯗ
ꯍꯣꯏ ꯑꯗꯨꯕꯨꯗꯤ ꯍꯥꯏꯗꯤ ꯃꯥꯁꯇꯔ ꯇꯧꯅꯤꯡꯉꯥꯏ ꯑꯩꯒꯤ ꯍꯥꯏꯗꯤ ꯗ꯭ꯔꯤꯝꯁꯇꯨꯀꯣ ꯃꯁꯇꯔꯠ ꯇꯧꯔꯒ ꯀꯟꯅꯒꯗꯧꯕꯗꯣ ꯑꯩꯉꯣꯟꯗ ꯁ ꯈꯪ ꯍꯦꯛ ꯐꯪꯗꯕ ꯑꯩꯒꯤꯗꯃꯛꯇ
ꯆꯨꯝꯃꯤ ꯆꯨꯝꯃꯤ ꯑꯗꯨꯗꯤ
ꯑꯗꯨꯒꯤ ꯑꯗꯨꯝ ꯇꯣꯛꯊꯈ꯭ꯔꯕ ꯑꯩꯅ ꯃꯥꯁꯇꯔ ꯇꯧꯔꯒ ꯄꯤ ꯍꯩꯆ ꯗꯤ ꯇꯧ ꯄꯤ ꯑꯩꯩꯆ ꯗꯤꯁꯨ ꯇꯧꯅꯤꯡꯗꯦ ꯑꯗꯨꯒ ꯑꯇꯣꯞꯄ ꯂꯥꯏꯟ ꯌꯦꯡꯉꯦ ꯇꯧꯅꯤꯡꯗꯕ ꯉꯥꯛꯇ ꯑꯗꯨꯒꯤ ꯑꯗꯨꯝ ꯇꯣꯛꯈ꯭ꯔꯦ
ꯀꯅꯥꯒꯨꯝꯕ ꯑꯣꯖꯥꯒꯨꯝꯕ ꯑꯁꯤꯁꯇꯦꯟ ꯄ꯭ꯔꯣꯐꯦꯁꯔꯒꯨꯝꯕ ꯇꯝꯅꯤꯡꯕꯁꯤꯡꯒꯤꯅꯦꯕ ꯃꯥꯁꯇꯔ ꯇꯝꯕ ꯑꯁꯦ ꯀꯅꯥꯒꯨꯝꯕ ꯄꯤ ꯑꯩꯆ ꯗꯤꯒꯨꯝꯕ ꯇꯝꯅꯤꯡꯕꯁꯤꯡꯒꯤꯅꯦꯕꯀꯣ ꯑꯗꯨ ꯑꯩꯈꯣꯏꯅ ꯍꯣꯏ ꯍꯧꯖꯤꯛ ꯂꯣꯏꯅꯃꯛ ꯄ꯭ꯔꯥꯏꯚꯦꯠꯀꯤ ꯊꯕꯛꯁꯨ ꯒꯣꯔꯚꯃꯦꯟꯒꯤ ꯊꯕꯛꯁꯨ ꯕꯤ ꯑꯦꯁ ꯁꯤꯂꯥ ꯕꯤ ꯑꯦꯂꯥ ꯑꯗꯨꯒꯤꯗꯤ ꯂꯤꯃꯤꯠꯅꯦꯕꯀꯣ ꯑꯗꯨ ꯑꯃꯇ ꯍꯥꯏꯌꯦꯕ ꯀ꯭ꯂꯥꯁ ꯇꯨꯌꯦꯜꯞꯀꯤ ꯂꯦꯚꯦꯜꯗꯤ ꯀꯔꯤꯁꯨ ꯄꯩꯥꯁꯤ ꯊꯕꯛ ꯑ ꯑꯃꯗꯤꯗꯤ ꯂꯩꯇꯦꯕ ꯑꯃ ꯑꯅꯤꯈꯛ ꯑꯗꯨ ꯂꯩꯌꯦ ꯁꯤꯁꯤ ꯗ ꯁꯤ ꯑꯦꯁ ꯑꯦꯁ ꯁꯤꯗꯗꯤ ꯂꯩꯏꯀꯣ ꯒꯣꯔꯃꯦꯟꯒꯤ ꯑꯗꯨꯕꯨ ꯑꯇꯣꯞꯄꯗꯤ ꯂꯩꯇꯦꯕ
ꯃꯥꯅꯤ ꯃꯥꯅꯤ
ꯍꯥꯏꯕ ꯃꯇꯝꯗ ꯕꯤ ꯑꯦꯒꯨꯝꯕ ꯀꯥꯔꯒ ꯄ꯭ꯔꯣꯐꯦꯁꯟꯅꯜ ꯂꯥꯏꯟ ꯆꯠꯄꯗꯣ ꯑꯗꯨ ꯍꯦꯟꯅ ꯐꯥꯏꯌꯦꯕ
ꯎꯝ
ꯑꯩꯁꯨ ꯈꯜꯂꯤꯅꯤ
ꯔ꯭ꯔꯃꯥꯅꯁ ꯑꯩꯈꯣꯏꯒꯤ ꯏꯕꯥꯅꯤꯒꯤ ꯄꯨꯡꯃꯨꯛꯀ ꯂꯣꯏꯗꯧꯔꯦ
ꯁꯨꯃꯥꯏꯅ ꯍꯥꯏꯒꯅꯨ ꯄꯨꯡꯁꯨ ꯆꯠꯂꯁꯅꯨ ꯄꯨꯡꯁꯨ ꯆꯠꯂꯁꯅꯨ ꯆꯠꯂꯗꯤ ꯌꯥꯝ ꯐꯥꯎꯔꯦ
ꯄꯨꯡ ꯌꯥꯝ ꯆꯠꯂꯁꯅꯨ ꯑꯩ ꯄ꯭ꯔꯥꯊꯅꯥ ꯇꯧꯔꯤꯕꯅꯤ ꯁꯨꯃꯥꯏꯒꯤ
ꯑ ꯑ